ꯍꯜꯂꯣ
ꯑꯥ ꯇꯥꯔꯕꯣ ꯇꯥꯔꯕꯣ
ꯍꯜꯂꯣ
ꯇꯥꯗꯔꯣ ꯇꯥꯔꯦ ꯇꯥꯔꯦ ꯇꯥꯔꯦ ꯇꯥꯔꯦ
ꯍꯜꯂꯣ
ꯇꯥꯗꯥꯔꯣ
ꯍꯜꯂꯣ
ꯇꯥꯏ ꯇꯥꯏ ꯇꯥꯏ ꯇꯥꯏ
ꯍꯜꯂꯣ ꯍꯜꯂꯣ ꯍꯜꯂꯣ ꯃꯥꯏꯀ꯭ꯔꯣꯐꯣꯟ ꯇꯦꯁꯇꯤꯡ ꯍꯜꯂꯣ ꯀꯦꯟ ꯌꯨ ꯍꯤꯔ꯭ꯌ ꯃꯤ
ꯇꯥꯏ ꯇꯥꯏ ꯇꯥꯏ ꯇꯥꯗ꯭ꯔꯣ
ꯍꯜꯂꯣ
ꯍꯜꯂꯣ
ꯇꯥꯗ꯭ꯔꯦꯅꯦ ꯍꯜꯂꯣ
ꯇꯗꯕ꯭ꯔꯣ ꯔꯟ ꯇꯥꯗ꯭ꯔꯣ
ꯍꯜꯂꯣ ꯕꯤꯔꯣꯟ ꯇꯥꯔꯕꯣ ꯇꯥꯔꯕꯣ ꯇꯥꯔꯕꯣ ꯇꯥꯔꯕꯣ ꯍꯜꯂꯣ ꯍꯜꯂꯣ ꯍꯜꯂꯣ ꯍꯜꯂꯣ ꯇꯥꯔꯕꯣ
ꯍꯜꯂꯣ
ꯇꯥꯏ ꯇꯥꯏ ꯇꯥꯏ
ꯍꯜꯂꯣ
ꯇꯥꯗ꯭ꯔꯣ
ꯍꯜꯂꯣ
ꯍꯜꯂꯣ
ꯅꯪ ꯍꯥꯏꯕꯗꯤ ꯇꯥꯏꯅꯦ ꯅꯪ ꯍꯥꯏꯕ ꯇꯥꯏꯌꯦ ꯅꯪ ꯍꯥꯏꯕ ꯇꯥꯏꯕ ꯅꯪ ꯇꯥꯗ꯭ꯔꯣ
ꯀꯩ ꯇꯧꯔꯕꯅꯣꯅꯦ ꯑꯩꯅ ꯉꯥꯡꯕꯗꯤ ꯇꯥꯏ ꯅꯪ ꯈꯨꯝꯃꯛꯇ꯭ꯔꯗꯤ
ꯈꯨꯝꯃꯤꯅꯦ ꯇꯥꯗ꯭ꯔꯣ
ꯑꯗꯨꯗꯤ ꯍꯥꯏꯌꯨ ꯌꯥꯗ꯭ꯔꯣ ꯄꯪꯉꯗꯤ ꯑꯗꯨꯝ ꯇꯧ
ꯉꯥꯡꯕꯗꯤ ꯇꯥꯗꯦ ꯀꯩꯒꯤꯅꯣ ꯐꯨꯜꯗꯁꯨ ꯂꯩꯈꯠꯂꯤ ꯑꯩ ꯍꯥꯥ
ꯍꯥꯥ
ꯇꯥꯔꯕꯣ
ꯇꯥꯗꯦ ꯅꯪ ꯈꯨꯝꯕꯗꯣ
ꯇꯨ ꯏ꯭ꯁꯄꯤꯀꯤꯡ ꯇꯨ ꯁꯝ ꯋꯥꯟ ꯑꯦꯟ ꯄ꯭ꯂꯤꯖ ꯇ꯭ꯔꯥꯏ ꯑꯒꯦꯟ ꯂꯦꯇꯔ ꯇꯥꯗ꯭ꯔꯦꯍꯦ ꯇꯧꯔꯤꯁꯦ ꯑꯗꯨꯝ ꯇꯥꯗ꯭ꯔꯕꯅꯤꯅ ꯎꯄꯥꯏ ꯂꯩꯇꯦ ꯑꯗꯨꯝ ꯀꯩꯅꯣ ꯄꯥꯏ ꯇꯥꯃꯤ ꯃꯤꯅꯤꯠ ꯇꯔꯥꯐꯧ ꯈꯔ ꯐꯥꯔꯀꯥꯟ ꯇꯥꯕꯅꯤ ꯃꯔꯛꯇ ꯀꯛꯎꯔꯗꯤ ꯐꯪꯉꯔꯣꯏ ꯎꯝ ꯇꯥꯗꯦꯅꯦ ꯀꯩꯅꯣꯅꯪ ꯉꯥꯡꯗ꯭ꯔꯣ
ꯈꯪꯗ꯭ꯔꯦ ꯉꯥꯡꯉꯦ ꯉꯥꯡꯉꯦ
ꯍꯣꯏ ꯑꯗꯨ ꯅꯠꯇꯗ ꯎꯄꯥꯏ ꯂꯩꯇꯦ
ꯒꯌꯥꯟ ꯇꯥꯗꯦ
ꯃꯨꯕ ꯅꯠꯇꯦ ꯈꯣꯏꯃꯨ ꯑꯣꯏꯔꯨꯕꯩ ꯃꯨꯕꯅꯤ ꯍꯣ ꯈꯣꯏꯃꯨ ꯑꯣꯏꯔꯨꯕꯩ ꯃꯨꯕꯅꯤ
ꯃꯄꯥꯟꯂꯣꯝ ꯊꯣꯛꯑꯒ ꯇꯥꯕꯔ ꯌꯦꯡꯉꯣ ꯅꯠꯇ꯭ꯔꯗꯤ ꯂꯥꯏꯟ ꯌꯥꯗꯕꯩ ꯑꯣꯏꯔꯝꯒꯅꯤ
ꯂꯩꯅ ꯂꯥꯟꯅ ꯁꯥꯏ ꯃꯨꯒꯦ ꯌꯧꯅ ꯃꯨꯕ ꯅꯠꯇꯦ ꯃꯨꯒꯦ ꯌꯥꯎꯅ ꯃꯨꯕ ꯅꯠꯇꯦ ꯈꯣꯏꯃꯨ ꯑꯣꯏꯔꯨꯕꯩ ꯃꯨꯕꯅꯤ ꯍꯣ ꯈꯣꯏꯃꯨ ꯑꯣꯏꯔꯨ ꯕꯩ ꯃꯨꯕꯅꯤ
ꯆꯥꯃꯦꯂꯩ ꯇꯥꯏꯗꯥ
ꯀꯃꯥꯏ ꯇꯧꯔꯤꯅꯣ ꯈꯪꯗꯦꯅꯦ ꯂꯥꯏꯁꯤ ꯄꯠꯄꯠ ꯇꯠꯂꯤꯅꯦ ꯃꯤꯅꯤꯠꯇꯤ ꯆꯠꯇ꯭ꯔꯤꯅꯦ ꯀꯃꯥꯏ ꯇꯧꯏꯅꯣ ꯈꯪꯗꯦ ꯃꯦ ꯋꯥꯗꯨ ꯈꯔ ꯉꯥꯡꯉꯨꯅꯦ ꯅꯠꯇ꯭ꯔꯗꯤ ꯌꯥꯔꯣꯏꯃꯤ ꯂꯥꯏꯟꯁꯤꯁꯨꯓ ꯆꯠꯇꯦꯃꯤ ꯅꯨꯃꯤꯗꯥꯡ ꯇꯥꯗ꯭ꯔꯕꯗꯤ ꯀꯔꯤ ꯇꯧꯔꯝꯃꯣ ꯈꯪꯗꯦ ꯃꯤ ꯏꯁꯩ ꯁꯛꯄꯗꯤ ꯇꯥꯏꯃꯤ
ꯁꯤꯡꯗꯨꯔ ꯄꯤꯔꯥꯡ ꯁꯤꯟꯊꯥꯈꯤ
ꯍꯜꯂꯛꯈꯤꯅꯤ ꯈꯪꯗ꯭ꯔꯦ ꯇꯧꯁꯦ ꯌꯥꯗ꯭ꯔꯦ ꯂ ꯆꯠ꯭ꯔꯦ
ꯆ ꯄꯤꯔꯃꯁꯤ ꯏꯔꯥꯗꯠꯇꯅ
ꯇꯥꯏꯅꯦꯅꯦ ꯑꯩꯈꯣꯏ ꯔꯣꯡ ꯇꯥꯔꯦ
ꯀ ꯀꯃꯤ
ꯀꯅ ꯊꯥꯖꯦ
ꯁꯤꯕ ꯁꯥꯕ ꯇ
ꯑꯃꯧ ꯌꯥꯗ꯭ꯔꯦ ꯂꯝꯨꯝꯖꯥꯎ ꯋꯥ ꯇ ꯌꯥꯗꯦ ꯀ꯭ꯋꯥꯏꯗ ꯈꯪꯗꯦ ꯁꯤꯕꯨ
ꯆ ꯃꯣꯏꯁꯤꯔ ꯇ ꯇꯅ
ꯦꯁꯁ ꯂꯥꯛꯇ ꯍꯂꯛꯛꯇ ꯊꯣꯏꯕꯤꯗꯨ꯭ꯔꯒꯁꯨ
ꯎ
ꯅꯨꯃꯤꯠ ꯇꯔꯥ ꯆꯠꯄ ꯉꯥꯏꯕꯁꯤ ꯋꯥꯗꯣꯔꯤꯗ ꯈꯔꯦ ꯇꯧ
ꯥꯡꯀꯔ ꯍꯜꯂꯣ ꯍꯜꯂꯣ ꯍꯂꯣ
ꯇꯥꯖꯩ ꯇꯥꯖꯩ
ꯍꯜꯂꯣ
ꯌꯥꯝꯟꯅ ꯉ ꯄꯨ ꯇꯑꯦ
ꯑꯗ ꯎꯄꯥꯥꯏꯨ
ꯎ ꯅꯪꯪ ꯉꯥꯡꯕꯨꯗꯤ ꯇꯥꯏꯌꯦ ꯑ
ꯇꯥꯗꯦ ꯇꯥꯗꯦ ꯇꯥꯗꯦ ꯇꯥ
ꯉꯥꯡꯕꯗꯤ ꯑꯩ ꯉ ꯇꯥꯗꯕ ꯀꯩꯗꯧꯔꯣꯪꯗꯦ
ꯇꯥꯗꯤ
ꯃꯗꯤ ꯇꯥꯏ ꯇꯥꯏ ꯇꯥꯏ ꯅꯪ ꯉꯥꯡꯨꯒꯗꯤ ꯇꯥꯛ ꯑꯩ ꯉꯥꯡ ꯇꯥꯗꯕꯩ ꯋꯥꯠꯅꯤꯅꯦ
ꯑꯩ ꯉꯥꯡꯕꯗꯤ ꯆꯥꯏꯅꯤ ꯅ ꯉꯥꯡꯕꯗꯤ ꯇꯥꯗ ꯉꯥꯡꯕꯗꯤ ꯇꯥꯗꯤ ꯌꯦꯡꯉꯣꯟꯗ
ꯎꯝ
ꯇꯥꯗ꯭ꯔꯣ
ꯇꯥꯏꯌꯦ ꯇꯥꯏ
ꯊꯣꯛꯂꯛꯑꯁꯤꯐ ꯇꯥꯗ꯭ꯔꯗꯤ ꯑꯩꯁꯨ ꯈꯪꯗ꯭ꯔꯦ
ꯒ꯭ꯌꯥꯟ ꯇꯥꯗꯦ ꯒ꯭ꯌꯥꯟ ꯇꯥꯗꯦ ꯀ ꯇꯔꯥ ꯉꯔꯣ ꯇꯔꯥꯉꯥꯏꯔꯣ ꯑꯇꯩ ꯂꯨꯄꯥꯏ ꯂꯩꯇ꯭ꯔꯦ ꯀꯛꯑꯣꯔꯁꯨ ꯑꯃꯨꯛ ꯕꯦꯔꯥ ꯀꯥꯏꯗꯣ
ꯎꯄꯄꯥꯥꯏ ꯂꯩꯇꯦ ꯑꯁꯤ ꯀꯩꯅꯣꯝ ꯇꯧꯈ꯭ꯔꯕꯅꯤ ꯀꯅꯦꯛꯁꯟ ꯂꯣꯁ ꯑꯣꯏꯈ꯭ꯔꯕꯅꯤꯅ
ꯎꯝ ꯇꯔꯥ ꯂꯥꯛ ꯉꯏꯇꯥ ꯃꯤ ꯇꯔꯥ
ꯎ
ꯒꯦꯟ ꯇꯔꯗꯤ ꯌꯥꯗꯣꯔꯤꯕ ꯌꯥꯔꯣꯏꯗꯣꯔꯤꯕ ꯒ꯭ꯌꯥꯟ ꯇꯥꯗꯦꯕ ꯇꯧꯔꯤꯁꯤ
ꯝꯂꯥꯎ ꯎꯄꯥꯏ ꯂꯩꯇꯦ
ꯑꯣ ꯄꯥꯏꯅꯦ ꯎꯄꯥꯏ ꯈꯂ ꯑ ꯑꯗꯨꯝꯁꯥꯁꯨ ꯂꯣꯏꯁꯤꯜꯂꯦ ꯍꯔꯌꯥꯝ ꯌꯥꯝ ꯂꯣꯏꯁꯤꯜꯂꯦ ꯍꯧꯛꯀꯤ ꯃꯤꯁꯥꯕ
ꯃꯤ ꯃꯔꯤ ꯋꯥꯠꯂꯤ ꯌꯥꯝ ꯁꯨꯇ ꯉꯥꯏꯔꯦ
ꯉꯥꯡꯕꯗꯤ ꯃꯄꯥꯟ ꯊꯣꯛꯂꯑ ꯃꯄꯥꯟ ꯊꯣꯛꯑꯁꯨ ꯇꯥꯜꯂꯤ
ꯀꯔꯤ ꯅ ꯃꯤꯒꯅꯣ ꯈꯪꯗꯦ ꯃꯨꯠ ꯅꯝꯈ꯭ꯔ ꯖꯥꯠꯔꯣ ꯃꯨꯠꯇꯤ ꯌꯥꯎꯗꯕꯅꯤ
ꯄꯂꯤꯛꯇ
ꯀꯃꯥꯏꯟ ꯇꯧꯔꯤꯖꯥꯠ ꯁꯤꯗꯗꯤ ꯁꯦꯠꯇꯦ ꯑꯗꯨꯃꯥꯏꯟ ꯇꯧꯋꯤ ꯑꯗꯨꯝ ꯌꯥꯏ
ꯀꯔꯤꯗꯒꯤ ꯍꯧꯔꯛꯈꯤꯕꯅꯣ ꯅꯨꯡꯁꯤꯕ ꯂꯝꯂꯥꯟꯕꯤ ꯅꯪꯕꯨ ꯎꯔꯨꯕꯗꯩ
ꯀꯔꯥꯏꯗ ꯑꯃꯨꯛ ꯆꯪꯗꯣꯏ ꯇꯧ
ꯄꯣꯊꯥꯐꯝ ꯈꯪꯗꯦ ꯑꯩꯒꯤ ꯋꯥꯈꯟ
ꯇꯕ꯭ꯔꯥ ꯁꯤꯁꯨ ꯋꯥꯔꯤ
ꯃꯥꯁꯤꯕꯨ ꯅꯨꯡꯁꯤꯕꯒꯤ ꯍꯧꯅꯁꯥꯔꯥ
ꯉꯥꯡꯕ ꯇꯥꯕ ꯇꯥꯕꯅꯤ ꯀꯔꯤ ꯇꯧꯗꯣꯏꯅꯣ ꯒ꯭ꯌꯥꯟ ꯇꯥꯗꯦ ꯑꯩꯁꯨ
ꯎꯝ ꯎ ꯎꯝ
ꯀꯔꯤ ꯇꯧꯔꯒ ꯌꯥꯗꯣꯏꯃꯣ ꯈꯪꯗꯦꯅꯦ ꯇꯧꯔꯤꯁꯦ ꯑꯃꯠꯇ ꯌꯥꯗꯦꯅꯦ ꯑꯝꯃꯔꯥꯁꯨ ꯆꯀꯤ
ꯂꯥ ꯂꯥ ꯂꯥ
ꯒ꯭ꯌꯥꯟ ꯇꯥꯗꯦ ꯗꯃ ꯆꯠꯄꯁꯤꯅ ꯀꯔꯤꯒꯤꯅꯣ
ꯆꯥꯃꯥꯗꯒꯤ ꯍꯦꯜꯂꯤꯕꯤ ꯃꯥꯏꯊꯣꯡꯗ
ꯈꯣꯏ ꯂꯩꯔꯦ
ꯉꯥꯁꯤꯁꯨ ꯂꯩ ꯗꯥꯗꯦ ꯀꯔꯤ ꯇꯧꯔꯤꯖꯥꯠꯅꯣ ꯈꯪꯗꯦꯅꯦ ꯇꯧꯔꯤꯁꯦ ꯗꯥꯎ ꯌꯥꯗꯦꯅꯤ ꯇꯧꯔꯤꯁꯦ ꯊꯥꯔꯨ ꯊꯥꯔꯨꯕ ꯄꯣꯠꯁꯤ ꯌꯥꯗꯦꯅꯦ ꯀꯔꯤ ꯇꯧꯔꯝꯃꯣꯅꯦ
ꯎꯝ ꯍꯣꯏ ꯎꯝ ꯀꯃꯥꯏꯅ ꯇꯧꯄ ꯑꯗꯨꯝ ꯇꯧꯕ ꯒ꯭ꯌꯥꯟ ꯇꯥꯗꯕ ꯁꯤꯁꯨ ꯀꯩ ꯀꯩ ꯂꯩꯔꯝꯃꯣꯁꯨ ꯈꯪꯗꯦ ꯉꯁꯤꯁꯤꯅ ꯇꯧꯔꯤꯁꯤ
ꯎꯝ
ꯏꯁꯇꯔꯤꯗꯁꯨ ꯌꯥꯎꯇꯦ ꯄꯣꯒ꯭ꯔꯦ ꯑꯅꯤ ꯑꯍꯨꯝ ꯁꯨꯔꯑꯀꯥꯟꯗ ꯄꯣꯏꯁꯤꯕꯨ ꯆꯥꯛꯏꯗ
ꯎꯝ ꯎꯝ ꯎꯝ ꯍꯝ
ꯁ꯭ꯋꯤꯖꯔꯂꯦꯟ ꯉꯁꯤ ꯁ꯭ꯋꯤꯖꯔꯂꯦꯟꯗ ꯂꯩꯕ ꯕ꯭ꯔꯥꯖꯤꯜꯒ ꯃꯣꯔꯣꯀꯣꯒꯅ ꯐꯥꯁ ꯍꯥꯞꯇ ꯒꯣꯜꯆꯟꯅꯤ ꯍꯥꯏ ꯐꯥꯁ ꯍꯥꯞꯇ ꯒꯣꯜ ꯆꯠꯅꯤ ꯍꯥꯏꯕ ꯆꯠꯂꯣꯏ ꯍꯥꯏꯕ ꯐꯥꯁ ꯍꯥꯞ ꯒꯣꯜꯁꯤ ꯆꯥꯎꯅꯤꯁ ꯃꯦꯁꯤ
ꯀꯌꯥꯗ ꯂꯥꯏꯅ ꯍꯥꯏꯔꯝꯕ
ꯑꯗꯨꯒ
ꯑꯩꯇꯥꯅ ꯑꯉꯧꯕ ꯑꯩ ꯂꯣꯏꯅꯥꯏꯗ꯭ꯔꯕ ꯋꯥꯔꯤ ꯀꯌꯥꯥ
ꯃꯥꯏ ꯍꯥꯟꯆꯟꯕꯗꯤ ꯃꯥꯟꯗꯦꯗ
ꯁꯤ ꯁ꯭ꯋꯤꯖꯔꯂꯦꯟ ꯁ꯭ꯋꯤꯖꯔꯂꯦꯟ ꯆꯟꯗꯧ ꯃꯥꯂꯤ ꯊꯣꯏꯗꯧ ꯃꯥꯟ ꯅꯨꯕ ꯑꯃꯅ ꯍꯥꯏꯇꯤ ꯏꯀꯣꯠꯂꯦꯟ ꯏꯀꯣꯠꯂꯦꯟ ꯅ ꯊꯣꯏꯗꯣꯏꯔꯣ ꯍꯥꯏꯇꯤ ꯊꯤꯔꯨ ꯍꯥꯏꯇꯤ ꯍꯥꯏꯇꯤ ꯄꯣꯂꯦꯟ ꯏꯀꯣꯠꯂꯦꯟ ꯁꯤ ꯐꯖꯕ
ꯇꯥꯗ꯭ꯔꯦ ꯇꯥꯗ꯭ꯔꯦ ꯎꯄꯥꯏ ꯂꯩꯇꯦ ꯏꯄꯥꯏ ꯂꯩꯇꯝꯃꯤ ꯂꯩꯇꯝꯃꯤ ꯀꯔꯤ ꯎꯄꯥꯏ
ꯌꯧꯔꯦ ꯌꯧꯗꯣꯔꯦ ꯃꯤꯅꯤꯠ ꯌꯧꯗꯣꯔꯦ ꯅ‌ꯣꯡ ꯁꯦꯠꯊꯔꯛꯑ‌ꯦ ꯌꯧꯗꯧꯔꯦ ꯌꯧꯗꯧꯔꯦ
ꯇꯦꯔ‌ꯦꯠ ꯇ‌ꯦꯔꯦꯔ‌ꯦ ꯇ‌ꯦꯠ
ꯌꯥꯗ‌ꯣꯔ‌ꯦ ꯌꯥꯗ‌ꯣꯔ‌ꯦ
ꯀꯔꯤ ꯍꯥꯏꯅꯣ ꯒ꯭ꯌꯥꯟ ꯇꯥꯗꯦ ꯇꯥꯗ꯭ꯔꯦ ꯑꯩ ꯀꯩ ꯎꯄꯥꯏ
ꯌꯥꯔꯅꯤ ꯌꯥꯔꯅꯤ ꯊꯝꯃꯣ ꯊꯝꯃꯣ
ꯊꯝꯃꯦ ꯊꯝꯃꯦ ꯎꯄꯥꯏ ꯂꯩꯇꯦ ꯇꯥꯗ꯭ꯔꯕꯅꯤꯅ ꯊꯝꯃꯦ